ꯑꯧ
ꯑꯧ ꯑꯦ ꯑꯩ ꯀꯩꯅꯣꯝꯇ ꯍꯪꯒꯦ ꯇꯧꯕꯅꯤꯅꯦ
ꯑꯁ ꯀꯔꯤ ꯍꯪꯒꯦ ꯍꯥꯏꯅꯣ ꯑꯩꯗꯤ ꯌꯥꯝ ꯋꯥꯔꯦꯀꯣ
ꯅꯪ ꯀꯩꯅꯣ ꯇꯧꯕ ꯑ ꯍꯟꯗꯛꯀꯤ ꯑꯩꯈꯣꯏꯒꯤ ꯉꯣꯟꯜ ꯆꯥꯛꯀꯧꯕꯗꯣ ꯌꯨꯝꯗ ꯌꯥꯎꯕ ꯊꯣꯛꯂꯛꯄꯗꯣꯏ ꯅꯠꯇ꯭ꯔꯣ ꯁꯨꯇꯤ ꯐꯪꯗꯕ꯭ꯔꯣ
ꯁꯨꯛꯇꯤꯁꯦ ꯐꯪꯉ ꯚꯥꯏꯁꯦ ꯍꯧꯖꯤꯛ ꯃꯇꯝꯗꯨꯗ ꯅꯛꯁꯨꯂꯥꯟꯗ ꯂꯧꯒꯦ ꯍꯥꯏꯔ ꯌꯥꯔꯗꯤ ꯊꯣꯛꯂꯛꯀꯅꯤ ꯌꯥꯗ꯭ꯔꯗꯤ ꯀꯩ ꯎꯄꯥꯏ ꯂꯩ
ꯑꯗꯣ ꯐꯖꯅ ꯍꯥꯏꯅꯧ ꯊꯣꯛꯑꯣ ꯀꯩꯅꯣ ꯍꯟꯗꯛ ꯀꯩ ꯑꯝꯇ ꯄꯨꯟꯅ ꯌꯥꯎꯃꯤꯟꯅꯁꯦꯅ ꯂꯣꯏꯅ ꯍꯥꯏꯅꯔꯤꯅꯦ ꯑꯩꯈꯣꯏꯅꯦ ꯍꯣꯏ ꯑꯗꯩ ꯑꯩꯈꯣꯏꯁꯤꯦ ꯍꯣꯏ ꯃꯣꯏ ꯃꯌꯥꯝꯁꯨ ꯂꯣꯏꯅ ꯍꯥꯏꯈꯤꯕꯅꯦꯕꯀꯣ ꯑꯗ ꯌꯥꯝ ꯇ ꯃꯃꯥꯡ ꯆꯍꯤ ꯑꯅꯤꯃꯨꯛ ꯁꯨꯔꯦꯗꯅ ꯇꯧꯗ꯭ꯔꯤꯁꯦ ꯑꯩꯈꯣꯏ ꯃꯤ ꯂꯩꯇꯕꯒꯤ
ꯍꯣꯏ
ꯑꯗꯣ ꯑꯩꯈꯣꯏ ꯃꯤ ꯑꯗꯨꯃꯥꯏꯅ ꯃꯤ ꯂꯩꯇꯔꯗꯤ ꯑꯩꯈꯣꯏ ꯀꯧꯅꯗꯦꯗꯅ ꯁꯨꯝ ꯅꯨꯡꯉꯥꯏ ꯑꯗꯨ ꯑꯗꯨ ꯅꯅ ꯍꯟ
ꯀꯩꯅꯣ ꯃꯤ ꯂꯩꯇꯗꯤ ꯀꯧꯅꯗꯕ꯭ꯔꯣ ꯑꯩꯗꯤ ꯈꯪꯗꯦꯌꯦ
ꯀꯧꯅꯗꯤ ꯃꯤ ꯃꯤ ꯂꯩꯇ꯭ꯔꯗꯤꯅꯦ ꯆꯥꯛꯀꯧꯅꯗꯦꯕ ꯆꯍꯤ ꯑꯃ ꯐꯥꯗ꯭ꯔꯤ ꯐꯥꯎꯕ ꯑꯗꯣ ꯑꯩꯈꯣꯏꯗꯣ ꯊꯪꯅ ꯊꯪꯅꯅ ꯃꯤꯗꯣ ꯑꯅꯤꯔꯛ ꯁꯤꯖꯜꯂꯦꯗꯅ
ꯑꯦ ꯑꯣ ꯑꯩꯗꯤ ꯈꯪꯗꯦꯅ ꯍꯥꯏꯔ ꯀꯥꯟꯗ ꯇꯪ ꯈꯪꯉꯦ ꯃꯤ ꯂꯩꯇ꯭ꯔꯗꯤ ꯃꯤ ꯂꯩꯇ꯭ꯔꯗꯤ ꯆꯥꯛꯀꯧꯅꯗꯦ ꯑꯗꯣ ꯄꯖꯤ ꯑꯗꯨꯝ ꯑꯗꯨꯝ ꯀꯧꯅꯕ꯭ꯔꯥ ꯍꯥꯏꯅ ꯍꯥꯏꯗꯤ ꯈꯜꯂꯦ ꯍꯥꯏꯗꯤ ꯁꯣꯔꯥꯀꯨꯝꯕ ꯈꯣꯠꯄ ꯇꯥꯗ꯭ꯔꯗꯤ
ꯎꯝ
ꯑꯗꯨꯗꯤ ꯀꯃꯥꯏꯅ ꯇꯧꯕ ꯑ ꯍꯟꯗꯛꯇꯤ ꯑꯣ ꯍꯟꯗꯛꯇꯤ ꯁꯤꯗ꯭ꯔꯦ ꯍꯥꯏꯔꯣ
ꯑꯣ ꯍꯟꯗꯛꯇꯤ ꯀꯩꯝꯇ ꯂꯩꯇ꯭ꯔꯦꯕ ꯑꯗꯨꯝꯕꯗꯣ
ꯎꯝ
ꯑꯗꯨꯅ ꯑ ꯃꯤ ꯁꯨꯅ ꯇꯧꯅꯤꯡꯕ ꯍꯥꯏꯇꯥꯔꯦ ꯑꯩꯅ ꯑꯗꯨꯅ ꯅꯪꯁꯨ ꯌꯥꯎꯍꯟꯅꯤꯡꯕ ꯑꯗꯣ ꯑꯩꯅ ꯍꯥꯏꯒꯦ ꯀꯧꯔꯤꯁꯤꯅ ꯗꯤꯋꯥꯂꯤ ꯌꯧꯗ꯭ꯔꯤꯉ ꯊꯣꯛꯂꯣ ꯑꯗꯨꯗꯨꯒ ꯄꯨꯟꯅ ꯑꯝꯇ ꯂꯥꯟ
ꯑꯗꯨꯗꯤ ꯑꯩꯁꯨ ꯍꯟꯗꯛꯇꯤ ꯌꯥꯅꯕ ꯑꯝꯇ ꯉꯥꯡꯅ ꯇꯥꯔꯦ ꯑꯗꯨꯒ ꯊꯣꯛꯂꯛꯅꯕ ꯍꯥꯏꯗꯤ ꯃꯌꯥꯝ ꯄꯨꯟꯕ ꯍꯥꯏꯁꯦ ꯅꯨꯡꯉꯥꯏꯕꯅꯦꯕ
ꯍ
ꯑꯗꯨꯗ ꯄꯨꯜꯍꯧꯗꯕ ꯌꯥꯗꯦ ꯑꯩ ꯊꯣꯛꯂꯛꯀꯦ
ꯑꯍꯤꯡꯕꯗ ꯑꯃꯨꯛ ꯈꯛꯇꯪ ꯊꯣꯛꯄ ꯊꯧꯗꯣꯛꯅꯤꯅ ꯍꯥꯏꯗꯤ ꯌꯦꯡꯉꯣ ꯆꯍꯤ ꯑꯍꯨꯝ ꯁꯨꯖꯟꯈꯤꯗꯣꯏꯣꯔꯦꯕ ꯍꯟꯗꯛ ꯑꯃꯨꯛꯀ ꯑꯃꯨꯛ ꯇꯧꯗ꯭ꯔꯗꯤ ꯁꯨꯃꯥꯏꯅ ꯊꯣꯛ ꯑꯃꯨꯛ ꯑꯃꯨꯛ ꯄꯨꯟꯕ ꯅꯠꯇꯅ ꯑꯇꯩ ꯃꯇꯝꯗꯨꯗꯤ ꯄꯨꯟꯕ ꯐꯪꯗꯦꯗꯣ
ꯎꯝ
ꯑꯗꯨꯅ ꯇꯧꯍꯧꯔꯁꯦꯕ ꯍꯟꯗꯛ ꯇꯤꯝꯇ ꯁꯣꯏꯗꯕꯤꯗ ꯄꯨꯟꯅ ꯃꯌꯥꯝ ꯄꯨꯟꯅ
ꯌꯥꯏꯌꯦ ꯌꯥꯏꯑꯦ ꯌꯥꯏꯑ ꯑꯩꯕꯨꯗꯤ ꯌꯥꯏꯑꯦ
ꯑꯗꯨ ꯅꯪ ꯈꯔ ꯑꯦꯚ
ꯁꯣꯏꯗꯅ ꯁꯣꯏꯗꯅ ꯇꯧꯔꯛꯀꯦ ꯍꯥꯏꯗꯤ ꯊꯣꯛꯂꯛꯄ ꯌꯥꯅꯕ ꯑꯗꯨꯝ ꯑꯩ ꯉꯥꯡꯅꯕ ꯈꯣꯠꯅꯕ ꯇꯧꯔꯒ
ꯎꯝ
ꯍꯥꯥ
ꯑꯦꯗꯚꯥꯟꯁ ꯑꯣꯏꯅ ꯁꯨꯇꯤ ꯂꯧꯑꯣꯕ ꯑꯩꯅ ꯍꯥꯏꯖꯩ ꯗꯤꯋꯥꯂꯤꯗꯣ ꯌꯧꯗ꯭ꯔꯤꯀꯥꯟꯗ ꯂꯥꯛꯑꯣꯕ
ꯎꯝ ꯎꯝ
ꯑꯗꯨꯗꯨꯒ ꯇꯧ ꯈꯟꯅꯔꯁꯦꯕ ꯑꯃꯨꯛ ꯏꯅꯦ ꯍꯣꯏꯅ ꯏꯅꯦꯣꯏꯒꯤꯁꯨ ꯃꯣꯏ ꯀꯔꯤ ꯀꯔꯤ ꯄꯤꯗꯣꯏꯅꯣꯁꯨ ꯑꯩꯁꯨ ꯏꯊꯟꯇ ꯈꯟꯕ ꯉ ꯈꯪꯗ꯭ꯔꯦ ꯅꯪ ꯂꯥꯛꯑꯒ ꯈꯟꯅꯔꯁꯦꯕ ꯄꯤꯗꯕ ꯈꯣꯠꯇꯕꯁꯤꯡꯗꯣ
ꯎꯝ
ꯀꯔꯤ ꯀꯔꯤ ꯄꯤꯕꯅ ꯐꯅꯤ ꯃꯣꯏꯅ ꯀꯔꯤ ꯄꯥꯝꯃꯤꯅꯣ ꯃꯣꯏꯅꯗꯤ ꯑꯦ ꯀꯔꯤꯒꯤ ꯄꯤꯗꯣꯏꯅꯣ ꯈꯣꯠꯇꯣꯏꯅꯣ ꯍꯥꯏꯕꯅꯦ ꯑꯗꯣ ꯑꯩꯅꯗꯤ ꯁꯨꯝ ꯄꯤꯅꯤꯡꯉꯦꯕ
ꯑꯣ ꯅꯪꯅ ꯀꯔꯤ ꯄꯤꯅꯤꯡꯉꯦ ꯍꯥꯏꯅꯣ
ꯑꯩꯅꯗꯤ ꯑꯩ ꯀꯩꯁꯨ ꯌꯥꯝꯅ ꯑꯇꯣꯞꯄꯗꯤ ꯄꯤꯅꯤꯡꯗꯦ ꯑꯩꯅ ꯐꯅꯦꯛ ꯑꯩꯈꯣꯏ ꯃꯩꯇꯩꯒꯤ ꯐꯅꯦꯛ ꯐꯖꯕꯗꯣ ꯑꯗꯨꯗꯨꯒ ꯐꯤꯒ ꯁꯨꯠ ꯁꯥꯔꯒ ꯑꯃꯃꯝ ꯑꯣꯏꯅ ꯂꯣꯏꯅ ꯄꯤꯁꯤꯔꯅ ꯈꯟꯕ
ꯎꯝ
ꯑꯗꯒꯤ ꯑꯩ ꯈꯤꯇꯪ ꯅꯍꯥ ꯑꯣꯏꯔꯛꯄꯁꯤꯡꯗꯨꯅ ꯃꯣꯏ ꯀꯔꯤꯅꯣ ꯄꯥꯝꯕꯗꯣ ꯍꯪꯉꯒ ꯃꯣꯏꯅ ꯑꯦꯍ ꯌꯥꯅꯤ ꯀꯩꯅꯣ ꯇꯧꯅꯤ ꯃꯣꯏꯅ ꯍꯥꯏꯗ꯭ꯔꯒꯅ ꯃꯒꯤꯅ ꯀꯩꯅꯣꯝꯃꯝ ꯇꯧꯕꯤꯁꯤꯔꯥꯅ ꯈꯟꯕ ꯑ ꯀꯔꯤ ꯐꯦꯟꯗꯣ
ꯇ꯭ꯔꯦꯟ
ꯑꯗꯨ ꯐꯦꯟ ꯐꯦꯟ
ꯀꯔꯤꯅꯣ ꯅꯤꯡꯊꯝꯊꯥꯗꯨꯗꯕꯨ ꯐꯦꯜ ꯇꯧꯒꯦ ꯍꯥꯏꯁꯤꯕꯨ ꯀꯩꯅꯣ ꯅꯪ ꯉꯥꯎꯨꯕ꯭ꯔꯣ
ꯅꯠꯇꯦꯌꯦ ꯑꯩꯈꯣꯏ ꯀꯥꯂꯦꯟ ꯊꯥ
ꯀꯔꯤꯅꯣ ꯅꯤꯡꯊꯝꯊꯥꯗꯕꯨ ꯐꯦꯟ ꯇꯧꯒꯦ ꯍꯥꯏꯁꯨ ꯅꯤꯡꯅ ꯂꯇꯔꯒꯗꯧꯕ
ꯍꯣꯏ ꯑꯗꯨ ꯑꯗꯨꯃꯥꯏꯅ ꯑꯗꯨ ꯑꯣꯏꯔꯁꯨ ꯌꯥꯏ ꯑꯗꯣ ꯐꯤꯗꯨꯁꯨ ꯍꯌꯦꯡ ꯃꯊꯪꯃꯨꯛꯀꯤ ꯀꯥꯂꯦꯟꯟꯅꯔꯛꯄ ꯀꯥꯟꯗ ꯁꯤꯖꯤꯟꯅꯔꯁꯨ ꯌꯥꯏꯗꯅ
ꯄꯨꯡꯉꯥꯎ ꯉꯍꯧꯔ ꯍꯧꯔꯥ ꯀꯩꯅꯣꯝ ꯇꯧꯔꯦꯗꯅꯪ
ꯍꯣꯏꯅꯦ ꯑꯗꯨꯕꯨꯗꯤ ꯑꯗꯨꯅ ꯑꯩꯅ ꯍꯥꯏꯁꯦꯗꯪ ꯂꯥꯛꯑꯒ ꯑꯝꯇ ꯈꯠꯅꯁꯤꯅ ꯍꯥꯏꯁꯦ ꯑꯅꯦ ꯑꯩꯅ ꯁꯦꯔꯥꯟ ꯇꯧꯨꯔꯥꯟ ꯉꯥꯡꯉꯤꯁꯦ ꯃꯣꯏꯅ ꯇꯥꯔꯒ ꯃꯣꯏꯁꯨ ꯅꯣꯛꯇꯣꯏꯅꯦ
ꯎꯝ
ꯑꯗꯨꯅ ꯑꯗꯨꯃꯥꯏꯅ ꯈꯟꯅꯔꯒ ꯀꯔꯤꯅꯣ ꯄꯤꯕ ꯌꯥꯕꯗꯣ ꯀꯔꯤꯅꯣ ꯇꯧꯕ ꯌꯥꯕꯗꯣ ꯏꯊꯟꯇ ꯈꯟꯐꯝ ꯈꯪꯗꯦꯕ ꯑꯩꯁꯨ ꯑꯗꯣ ꯅꯪ ꯀꯔꯤ ꯀꯔꯤ ꯉꯥ ꯆꯥꯅꯤꯡꯕꯅꯣ ꯅꯪꯗꯤ ꯉꯥ ꯆꯥꯗꯕꯁꯨ ꯀꯩꯔꯝꯃꯅꯤ ꯃꯄꯥꯥꯟ ꯂꯝꯗ ꯂꯩꯕꯅꯤꯅ ꯑꯩꯈꯣꯏ ꯁꯤꯃꯦꯠ
ꯑꯁ ꯑꯩꯗꯤ ꯀꯩꯅꯣ ꯉꯥꯗꯣ ꯆꯥꯅꯤꯡꯉꯦ ꯃꯕꯨꯛꯀꯪꯕꯤ ꯉꯥꯗꯣ ꯀꯔꯤ ꯍꯥꯏꯕꯅꯣ ꯀꯔꯤ ꯑꯗꯨ ꯉꯥꯗꯨꯕꯨ
ꯑꯥ ꯀꯩꯅꯣꯝ ꯍꯥꯏꯕꯅꯦ ꯑꯩꯁꯨ ꯀꯥꯎꯈ꯭ꯔꯦ ꯃꯃꯤꯡꯗꯣ ꯑꫭ ꯀꯠꯂꯥ ꯍꯥꯏꯕ ꯀꯠꯂꯥ ꯍꯣꯏ ꯄꯨꯛꯂꯥꯎꯕꯤꯗꯨꯅ ꯑꯩꯈꯣꯏꯅ ꯊꯣꯟꯖꯤꯟꯕꯅꯤꯗꯅ ꯑꯁꯦꯡꯕꯗꯤ ꯀꯠꯂꯥ ꯀꯧꯋꯦꯕ ꯑꯗꯨꯗꯣ
ꯑꯣ ꯀꯇꯂꯥ ꯀꯞ ꯁꯨ ꯍꯥꯏꯥꯏꯅꯕꯅꯦ ꯏꯃ ꯑꯩꯣꯏ ꯃꯃꯤꯡꯁ ꯌꯥꯝ ꯌꯥꯝ ꯂꯩꯔꯝꯃꯤ
ꯑꯦ ꯑꯗꯨ ꯆꯠꯅꯤꯡꯉꯦ ꯍꯥꯏꯔꯕ
ꯑꯗꯨꯗꯣ ꯑꯩꯗꯤ ꯌꯥꯝ ꯆꯥꯅꯤꯡꯉꯦ ꯑꯗꯨ ꯌꯥꯝ ꯍꯥꯎꯋꯦ ꯑꯩꯒꯤꯗꯃꯛ ꯑꯩꯅ ꯄꯥꯝꯖꯕꯗꯤ
ꯑꯗꯨꯗꯣ ꯑꯗꯨꯗꯣ ꯁꯨꯃꯥꯏꯅ ꯍꯥꯏꯌꯣ ꯁ ꯍꯥꯏꯕꯤꯔꯝꯃꯣ ꯑꯩꯈꯣꯏꯒꯤ ꯐꯥꯝꯒꯨꯝꯕ ꯂꯩꯕꯗꯨꯗ ꯌꯣꯛꯑꯗꯤꯅꯦ ꯃꯒꯗꯨꯣ
ꯌꯥꯝ ꯀꯨꯏꯅ ꯑꯗꯨꯝ ꯆꯪꯉꯦꯕ ꯍꯥꯏꯗꯤ ꯑꯗꯨꯃꯥꯏꯅ ꯃꯕꯨꯛ ꯌꯥꯝ ꯀꯪꯕꯗꯣ ꯃꯆꯥ ꯃꯆꯥ ꯄꯤꯛꯇ꯭ꯔꯨ ꯄꯤꯛꯇ꯭ꯔꯨ ꯀꯪꯕꯗꯨ ꯅꯠ ꯅꯠꯇꯕ ꯌꯥꯝ ꯆꯥꯎꯕꯗꯣ ꯀꯦꯖꯤꯒ ꯑꯅꯤ ꯑꯍꯨꯝꯒ ꯇꯥꯕꯗꯣ
ꯍꯣꯏ ꯍꯣꯏ
ꯑꯩꯅ ꯄꯥꯝꯃꯤꯁꯦ ꯑꯗꯣ ꯃꯣꯏꯒꯤ ꯐꯥꯔꯝꯗꯨꯗ ꯑꯝꯇ ꯐꯥꯗꯣꯛꯄꯤꯈꯤꯅꯣ ꯑꯗꯨ ꯉꯥꯏꯕꯤꯔꯝꯃꯣ ꯍꯥꯏꯗꯤ ꯑꯗꯨ ꯃꯇꯝꯗ ꯍꯥꯏꯅ
ꯑꯦ ꯀꯩ ꯐꯥꯝꯅꯣ ꯑꯩꯈꯣꯏꯁꯤ ꯑꯩꯒꯤ ꯃꯅꯤꯡ ꯑꯩꯈꯣꯏ ꯃꯅꯤꯡꯒꯤ ꯄꯨꯈ꯭ꯔ ꯑꯆꯧꯕ ꯑꯃ ꯂꯩꯕꯗꯣ ꯅꯪ ꯈꯪꯗ꯭ꯔꯣ ꯈꯪꯗꯕ꯭ꯔꯣ
ꯀꯔꯝꯕ ꯄꯨꯈꯤꯔꯅꫭ
ꯑꯁ ꯑꯩ ꯌꯨꯝ ꯃꯅꯤꯡꯗ ꯄꯨꯈ꯭ꯔꯤ ꯑꯆꯧꯕ ꯑꯃ ꯇꯧꯋꯦ ꯑꯣ ꯅꯪ ꯈꯪꯉꯝꯃꯔꯣꯏ ꯑꯩ ꯆꯍꯤ ꯑꯅꯤ ꯐꯥꯔꯛꯑꯕꯅꯦ ꯃꯃꯥꯡ ꯃꯃꯥꯡ ꯆꯍꯤ ꯇꯧꯕꯅꯦ ꯑꯗꯨꯗ ꯊꯥꯗꯩ ꯂꯩꯌꯦ ꯅꯪꯅ ꯍꯥꯏꯔꯤ ꯉꯥꯗꯣ ꯄꯦꯡꯕꯥꯁꯨ ꯂꯩ ꯑꯗꯒꯤ ꯒ꯭ꯔꯥꯁ ꯀꯥꯞꯁꯨ ꯂꯩ ꯍꯧꯖꯤꯛꯀꯤ ꯀꯠꯂꯥꯗꫭ ꯑꯗꯨ ꯂꯩ ꯑꯗꯩ ꯉꯥꯍꯥꯏꯁꯨ ꯂꯩ
ꯑꯗꯨꯗꯤ ꯑꯁ ꯆꯞ ꯆꯥꯔꯦ ꯀꯩꯅꯣ ꯃꯤꯉꯣꯟꯗ ꯍꯥꯏꯗ꯭ꯔꯁꯨ ꯅꯪꯒꯤ ꯂꯩꯔꯕꯅꯤꯅ
ꯎꯝ ꯑꯗꯨꯅꯦ ꯑꯩꯅ ꯆꯥꯛꯀꯧꯕꯒꯤ ꯆꯥꯅꯕꯅꯤꯅ ꯑꯩ ꯈꯥꯏꯅꯦ ꯐꯥꯗꯣꯛꯇꯕꯤꯗ ꯑꯆꯧꯕꯁꯤꯡꯗꯣ ꯈꯔꯌꯥꯝ ꯆꯥꯎꯍꯟꯒꯦꯅ ꯑꯗꫭ ꯑꯥ ꯑꯩꯅꯁꯨꯅꯦ ꯎ ꯆꯥꯛꯀꯧꯕꯗꯣ ꯍꯥꯏꯗꯤ ꯑꯍꯜ ꯂꯃꯟꯁꯨ ꯌꯥꯎꯅꯤꯅ ꯑꯩ ꯑꯇꯩꯁꯦ ꯑꯩꯅ ꯁꯨꯝ ꯈꯟꯖꯕꯅꯦ ꯑꯩ ꯋꯥꯈꯜꯅ
ꯇꯥꯗ꯭ꯔꯦ
ꯑꯗꯣ ꯑꯃꯨꯛ ꯑꯉꯥꯡ ꯌꯥꯎꯕꯗꯣ ꯅꯨꯡꯉꯥꯏꯔꯣꯏꯗꯕ꯭ꯔꯣ
ꯑꯗꯨꯞ ꯑꯉꯥꯡꯁꯤꯡꯒꯤꯗꯤ ꯀꯔꯤꯅꯣ ꯌꯦꯟꯒ ꯀꯩꯅꯣꯝ ꯈꯔ ꯊꯣꯡꯕꯤꯔ ꯂꯣꯏꯔꯦ ꯃꯣꯏꯒꯤꯗꯤ ꯁꯣꯏꯗꯅꯕ ꯃꯣꯏꯁꯨ ꯃꯣꯏꯁꯨ ꯆꯍꯤ ꯑꯃ ꯂꯥꯛꯄꯁꯤꯗ ꯃꯣꯏꯁꯨ ꯆꯠꯆꯅꯤꯡꯗꯅ ꯃꯃꯥꯒꯤ ꯃꯄꯥꯝꯗ ꯌꯥꯎꯖꯔꯛꯇꯣꯏꯕꯅꯤꯅꯅꯦ
ꯍꯣꯏ
ꯃꯣꯏꯒꯤꯁꯨ ꯃꯣꯏꯅ ꯍꯦꯛ ꯆꯥꯕꯗ ꯅꯨꯡꯉꯥꯏꯗꯧꯕ ꯕꯣꯟꯂꯦꯁꯇꯣ ꯍꯥꯏꯗꯤ ꯕꯤꯐꯂꯥ ꯀꯩꯅꯣ ꯈꯔ ꯂꯧꯕꯤꯔ ꯑꯗꯨꯝ ꯇꯧꯒꯖꯦꯕ ꯑꯩꯈꯣꯏꯒꯤ ꯑꯍꯥꯟꯖꯤꯀꯤꯗꯤ ꯉꯥꯗ ꯑꯣꯏꯅ ꯐꯖꯅ ꯇꯧꯔꯁꯤ
ꯑꯩꯅ ꯈꯜꯂꯤꯕꯗꯣ ꯆꯥꯗꯣ ꯍꯩꯔꯨꯗꯣꯏ ꯖꯥꯠꯂꯥꯁꯤꯅꯦ ꯑꯩꯅ ꯈꯜꯂꯤꯁꯦ ꯑꯗꯨꯅꯤꯅꯦ ꯑꯩꯅ ꯈꯜꯂꯤ ꯋꯥꯈꯜꯁꯦ ꯉꯥꯏꯍꯥꯛ ꯈꯛꯇꯪ ꯇꯧꯒꯦ ꯁꯤꯅꯦ ꯑꯩꯅ ꯈꯜꯂꯝꯃꯤꯁꯤꯅꯤ ꯍꯥꯟꯅ
ꯑꯗꯨꯗꯤ ꯌꯥꯔꯣꯏꯌꯦ ꯍꯥꯏꯗꯤ ꯑꯉꯥꯡꯁꯤꯡꯁꯨ ꯌꯥꯎꯕꯅꯤꯅ
ꯑꯥ ꯑꯩꯈꯣꯏ ꯈꯔ ꯂꯩꯁꯥꯕꯤꯁꯤꯡ ꯌꯥꯎꯕꯗꯣ ꯃꯣꯏꯒꯤꯅ ꯑꯃꯨꯛ ꯌꯦꯟ ꯈꯔ ꯂꯧꯔꯒ ꯇꯥꯎꯕꯤꯁꯤꯔ ꯁꯤꯅꯦ ꯑꯩꯅ ꯈꯜꯂꯤꯁꯦ
ꯎꯝ ꯉꯥ ꯂꯩꯁꯥꯕꯤꯁꯤꯡ ꯈꯣꯠꯄꯁꯤꯡꯗꯨꯁꯨꯁꯨ ꯉꯥ ꯑꯗꯨꯝ ꯆꯥꯖꯔꯅꯤ ꯁꯦ ꯀꯩꯅꯣ ꯇꯧꯁꯦ ꯍꯥꯏꯗꯤꯅꯦ ꯑꯗꯨ ꯅꯨꯃꯤꯠꯇꯤꯗꯤꯅꯦ ꯍ ꯍꯛꯇ ꯍꯔꯥꯎꯕ ꯃꯌꯥꯝꯁꯤꯅꯅꯦ ꯅꯨꯡꯉꯥꯏꯕ ꯃꯌꯥꯝꯁꯤꯅ ꯇꯧꯒꯗꯕ
ꯍꯥꯏ ꯇꯥꯔꯤꯕ ꯅꯠꯇ꯭ꯔꯣ ꯑꯩꯅ ꯍꯥꯏꯁꯦ
ꯇꯥꯏꯌꯦ ꯇꯥꯏꯌꯦ ꯅꯪ ꯇꯥꯗ꯭ꯔꯣ ꯑꯩꯗꯤ ꯇꯥꯏꯌꯦ
ꯑꯗꯨꯗꯤ ꯑꯗꯨꯃꯥꯏꯅ ꯇꯧꯔꯁꯦꯕꯀꯣ ꯅꯪ ꯊꯣꯛꯂꯛꯑꯒ ꯑꯗꯨꯃꯥꯏꯅ ꯅꯪ ꯑꯗꯨꯝ ꯐꯥꯕꯗꯨꯁꯨ ꯐꯥꯃꯤꯟꯅꯔꯁꯦ ꯑꯩꯅ ꯍꯥꯏꯔꯤꯕ ꯁꯨꯇꯤꯗꯣ ꯅꯪ ꯌꯥꯅꯕ ꯑꯣꯐꯤꯁ ꯗꯒꯤ ꯐꯖꯅ ꯉꯥꯡꯅꯔꯛꯑꯣ ꯗꯤꯋꯥꯂꯤꯁꯨ ꯌꯥꯎꯅꯕ ꯑꯗꯨꯗꯨꯒ ꯍꯟꯗꯛꯀꯤ ꯆꯥꯛꯀꯧꯕꯁꯤꯗ ꯑꯩꯈꯣꯏ ꯅꯦ ꯍꯣꯏ ꯑꯩꯈꯣꯏ ꯆꯦ ꯍꯣꯏ ꯃꯣꯏ ꯄꯨꯟꯕꯗ ꯅꯪꯁꯨ ꯌꯥꯎꯅꯒ ꯄꯨꯂꯞ ꯄꯨꯜꯂꯒ ꯇꯧꯍꯧꯔꯁꯔꯤꯕꯕ ꯄꯨꯟꯗꯕꯁꯨ ꯀꯨꯏꯕꯅꯤꯅ ꯀꯨꯏꯔꯦꯗꯅ ꯆꯍꯤ ꯑꯅꯤ ꯑꯍꯨꯝ ꯁꯨꯖꯜꯂꯛꯇꯣꯔꯦꯕ ꯑꯗꯨ ꯁꯨꯃꯥꯏ ꯁꯨꯝ ꯇꯧꯈ꯭ꯔꯗꯤ ꯂꯣꯏꯅ ꯑꯃꯨꯛ ꯂꯥꯞꯅꯈ꯭ꯔꯕꯅꯦꯕ ꯌꯥꯔꯔꯣꯏꯕ ꯑꯗꯨꯅ ꯑꯝꯇ ꯄꯨꯜꯍꯧꯅꯕ ꯇꯧꯁꯦꯕ ꯍꯟꯗꯛꯀꯤꯁꯦ ꯑꯗꯨꯒ ꯅꯪꯒꯤꯅ ꯀꯔꯤꯅꯣ ꯄꯥꯝꯕꯗꯣ ꯑꯗꯨꯁꯨ ꯅꯪ ꯑꯗꯨꯝ ꯈꯜꯂꯒ ꯍꯥꯏꯔꯛꯑꯣ ꯑꯩ ꯑꯗꯨꯝ ꯅꯪ ꯄꯥꯝꯗ ꯇꯧꯗꯣꯏꯅꯦ ꯅꯪꯒꯤꯁꯨ ꯑꯗꯣ ꯏꯅꯦ ꯍꯣꯏꯒꯤꯁꯨ ꯑꯩ ꯍꯪꯉꯒꯦ ꯃꯣꯏ ꯀꯔꯤ ꯀꯔꯤꯅꯣꯗ ꯍꯥꯟꯅ ꯂꯣꯏꯅ ꯍꯥꯡꯇꯣꯛꯑꯒꯦ ꯃꯣꯏ ꯀꯔꯤ ꯄꯥꯝꯕꯅꯣꯗꯣ ꯑꯗꯨꯗ ꯃꯣꯏ ꯌꯥꯅꯤ ꯈꯣꯠꯅꯤ ꯍꯥꯏꯔꯒꯗꯤ ꯑꯩꯅ ꯉꯁꯥꯏ ꯍꯥꯏꯕꯗꯣ ꯑ ꯐꯤ ꯁꯨꯠꯇꯨꯅꯦ ꯑꯗꯒꯤ ꯍꯤꯇꯔꯕꯨ ꯑꯣꯏꯔꯣ ꯐꯦꯟꯕꯨ ꯑꯣꯏꯔꯣ ꯑꯃ ꯍꯦꯛꯇ ꯇꯧꯁꯜꯂꯁꯦ ꯌꯥꯔꯦꯕ ꯑꯗꯨꯒꯤꯗꯤ ꯅꯪ ꯂꯥꯛꯑ ꯈꯟꯅꯔꯁꯦ ꯑꯗꯨꯅ ꯑꯉꯥꯡꯁꯤꯡꯒꯤꯗꯨꯕꯨꯗꯤ ꯍꯣꯏ ꯀꯩꯅꯣ ꯐꯨꯔꯤꯠ ꯃꯆꯥ ꯑꯃꯝ ꯂꯩꯕꯤꯕ꯭ꯔꯥ ꯀꯩꯅꯣ ꯇꯧꯔꯒ ꯇꯧꯔꯁꯦ ꯑꯗꯨꯒ ꯑꯥ ꯑꯩꯈꯣꯏ ꯃꯈꯥ ꯊꯪꯕꯔꯣꯝꯒꯤꯗ ꯑꯩꯈꯣꯏ ꯏꯅꯦ ꯒꯤ ꯃꯆꯥ ꯑꯅꯤ ꯂꯩꯗꯅꯦ ꯃꯆꯥꯅꯨꯄꯤ ꯑꯅꯤ ꯃꯕꯥꯅꯤꯁꯨ ꯍꯥꯏꯕꯤꯔꯒꯦꯕꯀꯣ ꯑꯦ ꯃꯣꯕꯥꯏꯜꯗꯁꯨ ꯌꯥꯎꯔꯤꯁꯦ ꯄꯨꯟꯅ ꯃꯣꯏꯁꯨ ꯀꯅꯥꯝꯇ ꯂꯩꯇꯅꯤꯅ ꯃꯣꯏ ꯇꯧꯕꯤꯅꯤꯡꯉꯥꯏ ꯑꯗꯨꯅ ꯑꯩꯈꯣꯏꯒꯤ ꯀꯧꯕꯁꯤꯗ ꯄꯨꯂꯞ ꯀꯧꯔꯁꯦ ꯆꯥꯛ ꯏꯁꯤꯡ ꯊꯣꯡꯕ ꯊꯥꯛꯄꯗꯨꯅ ꯃꯤ ꯍꯥꯏꯗꯤ ꯃꯩꯇꯩ ꯃꯃꯣꯟꯅ ꯍꯩ ꯑꯃꯧꯔꯒ ꯉꯥꯗꯨꯣ ꯐꯖꯅ ꯊꯣꯡꯍꯜꯂꯒ ꯅꯪꯅ ꯍꯥꯏꯕ ꯑꯉꯥꯡꯁꯤꯡꯅ ꯌꯦꯟ ꯇꯧꯕꯗꯣ ꯑꯗꯨ ꯈꯔ ꯉꯧꯕꯤꯔꯁꯦ ꯑꯗꯨꯒ ꯉꯥꯗꯨꯅ ꯃꯊꯦꯜ ꯑꯍꯨꯝ ꯊꯣꯡꯉꯁꯦ ꯉꯥ ꯃꯊꯥ ꯊꯣꯡꯕ ꯑꯃ ꯃꯀꯣꯛ ꯃꯔꯨ ꯊꯣꯡꯕ ꯑꯃ ꯑꯗꯒꯤ ꯃꯁꯥꯗꯣ ꯄꯤꯁ ꯐꯖꯅ ꯃꯇꯨꯝꯗꯣ ꯆꯥꯎ ꯆꯥꯎ ꯈꯒ ꯐꯖꯅ ꯊꯣꯡꯕ ꯑꯃ ꯑꯗꯨꯃꯥꯏꯅ ꯇꯧꯕꯗꯣꯃ ꯍꯥꯞꯄꯁꯦ ꯌꯥꯎꯍꯜꯂꯁꯦ
ꯎꯝ
ꯑꯗꯨ ꯃꯤꯁꯨ ꯌꯥꯝꯃꯛꯄꯅꯤꯅ ꯌꯥꯝꯗ꯭ꯔꯕꯗ ꯃꯤ ꯑꯁꯣꯝ ꯅꯥꯀꯟꯗꯩ ꯇꯔꯥ ꯑꯩꯈꯣꯏ ꯁꯤꯗꯒꯤ ꯇꯔꯥꯃꯉꯥ ꯃꯣꯏꯗꯒꯤ ꯃꯉꯥ ꯑꯃ ꯃꯤ ꯀꯨꯟꯊ꯭ꯔꯥ ꯅꯤꯐꯨ ꯃꯨꯛꯇꯤ ꯑꯣꯏꯔꯛꯅꯦꯕꯀꯣ ꯑꯉꯥꯡꯁꯤꯡꯗ ꯌꯥꯎꯔꯒ ꯑꯗꯨꯅ ꯑꯗꯨꯝ ꯎ ꯃꯩꯇꯩ ꯄꯕꯥꯥꯃꯣꯟ ꯑꯃ ꯀꯧꯔꯒ ꯅꯦꯛꯑꯒ ꯊꯣꯡꯍꯜꯂꯁꯦꯕ ꯆꯥꯛ ꯌꯦꯟꯁꯥꯡꯗꯨꯁꯨ ꯅꯠꯇ꯭ꯔꯗꯤ ꯑꯩꯈꯣꯏꯅ ꯊꯣꯡꯕꯗꯨꯁꯨ ꯁꯣꯏꯈꯤꯕ ꯈ ꯆꯠꯈꯤꯕ ꯌꯥꯎꯔꯗꯤ ꯍꯥꯎꯔꯦꯕ ꯆꯥꯛꯁꯥꯡꯗꯣ ꯃꯣꯏꯗꯤ ꯐꯖꯅ ꯑꯗꯨꯝ ꯊꯣꯡꯉ ꯂꯩꯔꯕꯅꯤꯅ ꯃꯣꯏ ꯀꯩꯅꯣ ꯇꯧꯗꯣꯏꯅꯤ ꯍꯥꯏꯗꯤ ꯃꯣꯏꯗꯤ ꯑꯗꯨꯝ ꯆꯤꯟꯐꯥꯄꯨ ꯂꯩꯔꯕꯅꯤꯅ ꯁꯣꯏꯕꯗꯣ ꯂꯩꯔꯦꯗꯅ ꯑꯩꯈꯣꯏꯅ ꯊꯣꯡꯕꯁꯤꯗꯤ ꯇꯝꯕ ꯉꯝꯗꯦꯗꯅ ꯍꯥꯏꯗꯤ ꯃꯌꯥꯝ ꯆꯥꯔꯛꯀꯗꯣꯏꯅꯤꯅ ꯑꯗꯣ ꯑꯗꯨꯃꯥꯏꯅ ꯇꯧꯔꯒ ꯇꯧꯅꯕ ꯅꯪ ꯈꯔ ꯑꯩꯉꯣꯟꯗ ꯊꯥ ꯑꯃꯃꯨꯛ ꯍꯜꯂꯤꯀꯥꯟꯗ ꯐꯣꯟ ꯇꯧꯔꯒ ꯍꯥꯏꯔꯛꯑꯣ ꯁꯨꯇꯤꯗꯣ ꯅꯪꯁꯨ ꯍꯥꯏꯅꯔꯣ ꯌꯥꯏ ꯌꯥꯗꯦꯗꯣ ꯀꯟꯐꯥꯔꯝꯗꯣ ꯇꯥꯊꯣꯔꯛꯑꯣꯕꯀꯣ ꯑꯗꯨꯕꯨ ꯅꯪ ꯌꯥꯅꯕꯗꯤ ꯑꯗꯨꯝ ꯍꯣꯠꯅꯔꯣ ꯍꯥꯏꯗꯤ ꯎꯝ ꯎꯝ ꯑꯗꯨ ꯑꯃꯨꯛ ꯀꯩꯅꯣ ꯇꯧꯗ꯭ꯔꯒꯗꯤ ꯌꯥꯗ꯭ꯔꯒꯗꯤ ꯅꯨꯡꯉꯥꯏꯇꯦꯗꯅ ꯃꯤꯗꯨꯣ ꯁꯨꯗ꯭ꯔꯒꯗꯤ ꯃꯣꯏꯅꯁꯨ ꯅꯪꯗꯣ ꯍꯥꯏꯌꯣ ꯑꯝꯇ ꯌꯥꯅꯕ ꯈꯣꯠꯅꯕ ꯁꯨꯇꯤꯗꯣ ꯅꯨꯡ ꯍꯟꯗꯛ ꯈꯇꯪ ꯂꯧꯕ ꯈꯣꯠꯄꯕꯣꯅ ꯍꯥꯏꯌꯦꯕꯀꯣ ꯑꯗꯨꯅ ꯅꯨꯃꯤꯠ ꯃꯁꯤꯡ ꯌꯥꯝꯗ꯭ꯔꯒꯁꯨ ꯅꯨꯃꯤꯠ ꯇꯔꯥꯅꯤꯃꯨꯛ ꯀꯩ ꯃꯨꯛ ꯂꯧꯕꯗꯤ ꯑꯗꯨꯝ ꯌꯥꯏ ꯅꯠꯇ꯭ꯔꯥ ꯑꯗꯨꯃꯥꯏꯅ ꯇꯧꯔꯒ ꯌꯥꯅꯕ ꯈꯔ ꯁꯤꯜꯂꯛꯑꯣꯕꯀꯣ ꯅꯪꯅ ꯑꯗꯨꯗꯨꯒ ꯈꯔ ꯉꯟꯅ ꯆꯤꯟꯕ ꯂꯥꯝ ꯈꯣꯠꯄ ꯑꯃ ꯑꯃ ꯇꯧꯅꯕ ꯁꯦꯝ ꯁꯥꯕ ꯈꯣꯠꯄꯗꯣ ꯍꯥꯏꯗꯤ ꯏꯊꯇꯅꯁꯨ ꯈꯪꯐꯝ ꯈꯟꯐꯝ ꯈꯪꯗꯦꯕ ꯑꯗꯣ ꯑꯩ ꯏꯊꯟꯇꯅ ꯁꯤꯟꯒꯗꯕ ꯂꯥꯡꯒꯗꯕ ꯇꯧꯗꯧ ꯃꯌꯥꯝꯗꯣ ꯃꯤꯁꯨ ꯌꯥꯝꯗꯕꯅꯤꯅ ꯑꯗꯒꯤ ꯑꯇꯩ ꯑꯇꯩꯗ ꯍꯥꯏꯕꯁꯨ ꯁꯨꯝ ꯅꯨꯡꯉꯥꯏꯇꯕ ꯍꯥꯏꯇꯥꯔꯦ ꯅꯪꯉꯣꯟꯗꯅ ꯈꯔ ꯑꯣꯏꯗꯃꯤꯅ ꯅꯪꯉꯣꯟꯗ ꯍꯥꯏꯔꯤꯅꯦꯕ ꯑꯗꯨꯒ ꯀꯩꯅꯣ ꯇꯧꯔꯣ ꯅꯪꯅ ꯊꯂꯛꯄ ꯀꯥꯟꯗ ꯐꯤ ꯐꯖꯕꯗꯣ ꯄꯤ ꯑꯗꯨꯗꯣ ꯇꯔꯥꯃꯨꯛꯇꯒ ꯄꯥꯏꯔꯛꯑꯣ ꯍꯥꯏꯗꯤ ꯑꯥꯎꯁꯥꯏꯠꯀꯤ ꯐꯤ ꯐꯖꯕ ꯂꯩꯗꯅ ꯑꯗꯨꯗꯣ ꯅꯪꯅ ꯐꯒꯗꯕ ꯈꯜꯂꯒ ꯇꯔꯥꯃꯨꯛꯇꯪꯒ ꯄꯥꯏꯁꯤꯜꯂꯨ ꯑꯗꯨꯗꯣ ꯑ ꯑꯩ ꯃꯤꯒꯤ ꯈꯔ ꯄꯤꯒꯗ ꯗꯕ ꯂꯩꯌꯦ ꯑꯗꯨꯗꯣ ꯄꯤꯅꯕ ꯑꯗꯣ ꯅꯪꯅ ꯌꯥꯅꯕ ꯈꯔ